ꯑꯥꯎ ꯆꯥꯛ ꯏꯁꯤꯡ ꯆꯥꯔꯕꯣꯆꯦ
ꯆꯥꯛ ꯆꯥꯔꯦ
ꯀꯩ ꯌꯦꯟꯖꯥꯡ ꯆꯥꯔꯕ ꯉꯁꯤꯗꯤ
ꯉꯁꯤꯗꯤ ꯀꯣꯂ ꯀꯩꯅꯣ ꯆꯥꯏ ꯎꯝ ꯄꯣꯡ ꯍꯋꯥꯏ ꯀꯥꯡꯁꯣꯏ ꯊꯣꯡꯉꯦ ꯑꯗ ꯌꯦꯟ ꯑꯃ ꯉꯧꯔꯛꯑꯦ ꯑꯗꯨ
ꯏꯟꯖꯥꯡ ꯌꯥꯝ ꯍꯥꯎꯋꯦ ꯉꯁꯤꯗꯤ
ꯑꯥꯎ
ꯃꯣꯏ ꯑꯁꯣꯝꯒꯤ ꯀꯥꯡꯕꯨꯗꯨꯗꯤ ꯆꯪꯉꯛꯇ꯭ꯔꯤꯅꯦ ꯉꯁꯤꯗꯤ
ꯆꯪꯉꯥꯛꯇ꯭ꯔꯤ
ꯀꯃꯥꯏ ꯇꯧ ꯀꯃꯥꯏ ꯇꯧꯔꯤ ꯑꯉꯥꯡꯒꯩꯗꯤ ꯀꯥꯂꯦꯟ ꯁꯨꯇꯤ ꯊꯥꯔꯤ
ꯊꯥꯔꯤ ꯉꯁꯤꯐꯧ ꯊꯥꯔꯤ ꯍꯌꯦꯡꯗꯩ ꯀꯥꯔꯅꯤ ꯍꯌꯦꯡꯗꯩ ꯃꯌꯥꯝ ꯄꯨꯜꯂꯞꯀꯤ ꯑꯣꯏꯔ ꯃꯥꯜꯅꯤꯀꯣ ꯍꯌꯦꯡꯗꯩ ꯀꯥꯗꯣꯏꯁꯦ
ꯑ ꯑꯩꯈꯣꯏ ꯑꯉꯥꯡꯒꯩꯗꯤ ꯇꯥꯡ ꯃꯉꯥꯗꯩ ꯀꯥꯗꯣꯏꯅꯦ
ꯑꯣ ꯃꯥꯅꯗꯦꯅ ꯑꯗꯨꯗꯤ
ꯑꯧ ꯃꯣꯏ ꯄꯩꯈꯥꯗꯣ ꯃꯣꯏꯅ ꯈꯔ ꯆꯣꯟꯊꯒꯤꯕꯔꯥ ꯈꯪꯗꯦ
ꯎꯝ
ꯀꯃꯥꯏ ꯀꯃꯥꯏꯅ ꯇꯧꯔꯤ ꯅꯨꯡꯉꯥꯏꯔꯤꯕꯣ
ꯅꯨꯡꯉꯥꯏꯔꯤ ꯅꯨꯡꯉꯥꯏꯔꯤ ꯍꯥꯏꯇꯥꯔꯦ
ꯌꯨꯝ ꯁꯥꯏ ꯍꯥꯏꯌꯦ ꯂꯣꯏꯁꯤꯜꯂꯕꯣ ꯀꯃꯥꯏꯅ ꯇꯧꯔꯒꯦ
ꯌꯨꯝ ꯁꯥꯕꯁꯦ ꯂꯣꯏꯁꯟꯗ꯭ꯔꯤ ꯂꯣꯏꯁꯟꯗ꯭ꯔꯤ ꯑꯩꯈꯣꯏ ꯌꯥꯅ ꯌꯥꯅꯕ ꯀꯩꯅꯣꯗ ꯍꯥꯟꯅ ꯂꯩꯔꯝꯕ ꯀꯩ ꯀꯩꯅꯣ ꯗꯨꯝ ꯑꯆꯧꯕꯗꯨꯗ ꯍꯣꯡꯖꯜꯂꯦ
ꯎꯝ
ꯑꯗꯨꯒ ꯃꯄꯥꯟꯒꯤꯗꯨꯗꯤ
ꯃꯥꯟ
ꯂꯣꯏꯁꯟꯗ꯭ꯔꯤ
ꯃꯥꯅꯦ ꯌꯨꯝ ꯁꯥꯕꯖꯦ ꯂꯩꯅ ꯂꯩꯅ ꯍꯣꯡꯗꯣꯛ ꯍꯣꯡꯖꯤꯟ ꯇꯧꯕꯖꯦ ꯌꯥꯝ ꯋꯥꯕꯅꯤ
ꯋꯥꯏ ꯇꯪ ꯇꯥꯗ꯭ꯔꯤꯝꯅꯤꯅꯀꯣ ꯑꯃꯗ ꯑꯃꯨꯛ ꯍꯣꯡꯗꯣꯛꯀꯅꯤ ꯑꯃꯗ ꯑꯃꯨꯛ ꯍꯣꯡꯖꯤꯟꯒꯅꯤ ꯄꯣꯠꯆꯩꯁꯤꯡꯖꯤꯖꯨꯅꯦ ꯊꯝꯕꯝ ꯆꯥꯕꯝ ꯑꯝꯇ ꯈꯪꯗ꯭ꯔꯤꯕ ꯍꯣꯡꯗꯣꯛꯀ ꯍꯣꯡꯖꯤꯟꯒ ꯊꯥꯡꯗꯣꯛꯒ ꯊꯥꯡꯖꯤꯟꯒ ꯁꯦꯝꯕ ꯂꯣꯏꯗ꯭ꯔꯤ
ꯑꯩꯈꯣꯏꯖꯨ ꯅꯍꯥꯋꯥꯏ ꯑꯩꯈꯣꯏꯖꯨ ꯑꯩꯈꯣꯏ ꯏꯅꯥꯎꯄꯥ ꯑꯃ ꯂꯨꯍꯣꯡ ꯃꯌꯥꯗ ꯁꯥꯒꯤꯕꯗꯣ ꯑꯁ ꯈꯨꯋꯥ ꯑꯝꯅꯤ ꯄꯣꯠ ꯆꯩꯖꯦ ꯑꯃꯨꯛ ꯍꯨꯟꯗꯣꯛꯀꯅꯤ ꯑꯗꯒꯤ ꯑꯃꯨꯛ ꯊꯥꯡꯖꯟꯒꯅꯤ ꯑꯗꯩ ꯄꯣꯠ ꯆꯩꯖꯨ ꯄꯨꯡꯃꯣꯠ ꯊꯝ ꯊꯝꯕꯖꯦ ꯎꯐꯨꯜ ꯋꯥꯏꯐꯨꯜ ꯃꯌꯥꯝꯗꯨꯅ ꯑꯗꯨꯅ ꯋꯥꯕꯅꯦꯕ ꯂꯩ ꯂꯩꯅ ꯁꯥꯕꯖꯦ ꯊꯥꯡꯒꯩ ꯁꯦꯡꯅ ꯄꯨꯔꯥ ꯃꯐꯝ ꯑꯝꯗ ꯁꯥꯕ ꯂꯣꯏꯔꯒ ꯍꯣꯡꯖꯤꯟꯒꯤꯕꯅ ꯀꯣꯝꯃꯦꯕ
ꯎꯝ
ꯑꯉꯥꯡꯒꯩꯗꯤ ꯅꯥꯕ ꯌꯦꯛꯄ ꯌꯥꯎꯗꯦ
ꯑꯧ
ꯏꯅꯦꯗꯤ ꯀꯃꯥꯏ ꯇꯧꯔꯤꯒꯦ ꯀꯜꯂꯤꯕ꯭ꯔꯣ
ꯑꯁ ꯏꯃꯥꯗꯤ ꯀꯟꯕ ꯍꯥꯏ
ꯀꯟꯕ ꯍꯥꯏ
ꯑ ꯀꯩꯅꯣ ꯇꯧꯗꯦ
ꯑꯍꯜ ꯂꯩꯅꯥ ꯑꯗꯨꯅꯦ
ꯑꯥ ꯍꯧꯏꯁꯦ ꯑꯗꯨꯝ ꯎꯏꯔꯒ ꯃꯪꯉꯒ ꯑꯗꯨꯝ ꯂꯩꯗꯣꯏꯅꯦꯕ
ꯑꯥ
ꯎꯏꯔꯒ ꯆꯥꯛꯁꯨ ꯏꯟꯊꯤ ꯅꯨꯡꯉꯥꯏ ꯆꯥꯥꯁꯜꯂꯛꯇ꯭ꯔꯦ ꯍꯟꯗꯛꯇꯤ ꯑꯗꯒꯤ ꯑꯥ ꯑꯥ ꯕꯤꯄꯤꯒ ꯁꯨꯒꯔꯒꯁꯦ ꯅꯣꯔꯃꯦꯟ ꯖꯦ ꯍꯥꯏꯗꯣꯛ ꯍꯥꯏ
ꯍꯥꯏꯗꯣꯛ ꯍꯥꯏꯖꯤꯟ ꯑꯞ ꯗꯥꯎꯟ ꯑꯗꯨꯝ ꯁꯥꯟꯅ ꯂꯩꯔꯦ ꯑꯣ ꯅꯣꯔꯃꯦꯟ ꯑꯣꯏꯕ ꯉꯝꯗꯕ
ꯉꯝꯗ꯭ꯔꯦ ꯍꯧꯖꯤꯛ ꯑꯣꯏꯔꯝꯃꯁꯨ ꯉꯥꯏꯍꯥꯛ ꯂꯩꯔꯒ ꯍꯦꯛꯇ ꯑꯗꯨꯝ ꯇꯧꯋꯦ ꯑꯣꯟꯕ ꯀꯥꯟꯗꯅꯦ ꯅꯣꯡꯃꯗ ꯃꯔꯤ ꯃꯔꯤꯔꯛꯅꯦ ꯃꯥꯥꯏ ꯏꯟꯁꯨꯔꯤꯟ ꯀꯥꯞꯄꯤꯁꯦ ꯒꯨꯂꯤꯁꯨ ꯄꯥꯕ ꯒꯨꯂꯤꯁꯨ ꯆꯥꯟ ꯆꯥꯅ
ꯎꯝ
ꯑꯗꯣ ꯕꯤ ꯄꯤ ꯑꯃꯨꯛ ꯌꯥꯎꯁꯜꯂꯛꯑꯦ ꯁꯨꯒꯔꯒꯤ ꯃꯊꯛꯇ ꯕꯤꯄꯤꯁꯤꯁꯨ ꯑꯌꯨꯛꯀ ꯅꯨꯡꯗꯥꯡꯒ ꯑꯌꯨꯛꯀ ꯅꯨꯡꯗꯥꯡꯒꯅ ꯑꯣꯜꯂꯤꯁꯦ ꯍꯧꯖꯤꯛ ꯑꯗꯒꯤ ꯃꯁꯥꯁꯦ ꯅꯣꯃꯦ ꯇꯅ ꯀꯣ
ꯄꯥꯎꯇꯨꯝꯅ ꯇꯨꯝꯅꯤꯡꯉꯒ ꯃꯥ ꯄꯏꯗ ꯎꯔꯤ ꯂꯩꯕꯗ ꯇꯧꯋꯤ ꯍꯌꯦ ꯍꯪꯆꯤꯠ ꯑꯥ
ꯕꯤꯄꯤ ꯌꯥꯝ ꯋꯥꯡꯕ꯭ꯔꯥ
ꯕꯤ ꯄꯤ ꯑꯧ ꯃꯊꯛ ꯑꯃꯨꯛ ꯋꯥꯡ ꯃꯈꯥ ꯑꯃꯨꯛ ꯂꯣꯛꯑꯣꯏ ꯑꯗꯩ ꯃꯊꯛ ꯑꯃꯨꯛ ꯎ ꯂꯣꯛꯑꯣꯏ ꯃꯈꯥ ꯑꯃꯨꯛ ꯋꯥꯡ ꯑꯗꯨꯝ ꯁꯥꯟꯅꯔ ꯂꯩꯌꯦꯕ
ꯑꯗ ꯑꯦꯄꯣꯏꯟꯃꯦꯟꯕꯨꯗꯤ ꯂꯧꯔꯦ ꯍꯥꯡꯆꯤꯛꯀꯨꯝꯕ ꯏꯁꯇꯦꯁꯤꯗ ꯑꯃꯨꯛ ꯀꯈꯠꯂꯅꯤ ꯌꯦꯡꯉꯨꯔꯅꯤ